ꯇꯥꯔꯕ꯭ꯔꯣ
ꯇꯥꯔꯦ ꯇꯥꯄꯤꯔꯤ ꯍꯣꯏ ꯑꯁ ꯌꯥꯝ ꯋꯥꯅ ꯉꯥꯏꯔ ꯂꯩꯕꯅꯤꯅꯦ
ꯑ ꯍ ꯍ
ꯐꯩꯅꯦ ꯑꯗꯨ ꯑꯣꯏꯔꯗꯤ ꯑꯁ ꯅꯪꯉꯣꯟꯗ ꯍꯦꯛ ꯀꯩꯅꯣ ꯇꯧꯔꯒ ꯅꯨꯡꯁꯥ ꯊꯣꯛꯂꯛꯏꯍꯦ
ꯑꯗꯨꯅꯦ ꯑꯈꯣꯏꯁꯦ ꯀꯌꯥꯃꯨꯛ ꯐꯕ꯭ꯔꯥ ꯍꯥꯏꯕꯁꯦ
ꯑꯣ
ꯉꯇꯪꯗ ꯑꯃꯨꯛ ꯅꯨꯡꯁꯥ ꯊꯣꯛꯍꯟꯕꯁꯨ ꯉꯝꯕ
ꯑꯁ ꯑꯁꯦꯡꯕꯒꯤ ꯉꯝꯕꯖꯥꯠꯅꯦꯍꯦ
ꯍꯣꯏ ꯉꯁꯥꯏ ꯀꯗꯥꯏ ꯀꯗꯥꯏꯗꯅꯣ ꯌꯥꯝꯅ ꯇꯨꯝꯗꯦꯗ
ꯑꯦ ꯇꯨꯝꯕ ꯃꯥꯂꯦ ꯅꯁꯛꯇꯣ
ꯗꯨꯝ ꯇꯨꯝꯃ ꯂꯩꯒꯗꯧꯕ ꯃꯤꯒ ꯃꯥꯟꯕ꯭ꯔꯥ ꯑꯗꯨꯝ ꯋꯥꯔꯤ ꯁꯥꯕ ꯀꯥꯟꯗ ꯌꯥꯏ ꯌꯥꯏ
ꯅꯠꯇꯦ ꯑꯩꯅ ꯍꯥꯏꯕꯗꯤ ꯇꯨꯝꯃꯨꯕ꯭ꯔꯥ ꯍꯥꯏꯕꯅꯦ ꯉꯁꯥꯏꯗꯣ
ꯍꯥꯥ
ꯉꯁꯥꯏ ꯍꯥꯏꯕꯅꯦ ꯍꯧꯖꯤꯛ
ꯉꯁꯥꯏꯗꯣ ꯇꯨꯝꯗꯦ ꯇꯨꯝꯗꯦ ꯇꯨꯝꯗꯦ ꯇꯨꯝꯗꯦ ꯇꯨꯝꯗꯦ ꯑꯐꯇꯔꯅꯨꯟ ꯑꯩ ꯇꯨꯝꯕ ꯈꯥꯔ ꯍꯩꯅꯗꯦꯗ ꯃꯍꯧꯁꯥꯅ
ꯎꯝ
ꯇꯨꯝꯗꯕꯤꯗ ꯃꯇꯝ ꯃꯥꯡꯍꯟꯕ ꯌꯥꯏ ꯀꯩꯅꯣ ꯍꯣꯏ
ꯇꯨꯝꯕ ꯃꯤꯁꯨ ꯌꯥꯎꯋꯦ ꯑꯗꯨꯒꯤ ꯍꯪꯕꯩ ꯋꯥꯅꯤꯗ ꯁꯥꯎꯕ ꯌꯥꯗꯦꯍꯦ
ꯁꯥꯎꯗꯦ ꯁꯥꯎꯗꯦ ꯑꯁ ꯇꯨꯝꯗꯕꯩ ꯃꯇꯝ ꯃꯥꯡꯍꯜꯂꯤꯕꯅꯦ ꯇꯨꯝꯗꯕꯤ ꯃꯇꯝ ꯃꯥꯡꯍꯜꯂꯩꯕꯅꯤꯅꯦ ꯉꯁꯥꯏ ꯀꯗꯥꯏ ꯀꯗꯥꯏꯗꯅꯣ ꯀꯩꯅꯣ ꯊꯔꯣꯏꯒ ꯌꯥꯝ ꯆꯥꯟꯅꯈ꯭ꯔꯕꯅꯤꯍꯦ
ꯑꯣ
ꯀꯩꯅꯣ ꯒꯦꯞ ꯑꯃꯨꯛ ꯂꯩꯕꯁꯤ ꯌꯥꯗ꯭ꯔꯦ ꯍꯧꯖꯤꯛꯁꯦ ꯐꯝꯃ ꯂꯩ ꯍꯧꯖꯤꯛ ꯐꯝꯃ ꯒ꯭ꯌꯥꯟ ꯇꯥꯅ ꯐꯝꯃ ꯂꯩꯔꯤꯕꯅꯤ ꯍꯧꯖꯤꯛ
ꯒ꯭ꯌꯥꯟ ꯇꯥꯅ ꯑꯩꯁꯨ ꯒ꯭ꯌꯥꯟ ꯇꯥꯅ ꯊꯕꯛ ꯇꯧꯔꯤ
ꯊꯕꯛꯁꯨ ꯇꯧꯕ ꯀꯣꯜꯁꯨ ꯇꯧꯕ ꯍꯥ
ꯎꯝ ꯃꯇꯝ ꯃꯥꯡꯍꯟꯕ ꯌꯥꯗꯦ
ꯎꯝ ꯀꯗꯥꯥꯏ ꯀꯗꯥꯏꯗꯅꯣ ꯋꯥꯔꯤ ꯐꯖꯕ ꯌꯥꯝ ꯌꯧꯈ꯭ꯔꯕꯅꯦ ꯍꯧꯖꯤꯛ ꯑꯃꯨꯛ ꯀꯥꯎꯈ꯭ꯔꯕ ꯋꯥꯅꯤ
ꯎꯝ ꯑꯌꯥ ꯀꯔꯤꯔ ꯑꯩ ꯇꯧꯔꯤꯁꯦ ꯑꯩ ꯉꯥꯎꯔꯦ ꯍꯦ ꯑꯁ ꯂꯧꯊꯣꯛꯈ꯭ꯔꯒꯦ ꯑꯩꯗꯤꯀꯣ ꯎꯝ ꯑꯩꯗꯣ ꯍꯧꯖꯤꯛ ꯑꯩ ꯍꯧꯖꯤꯛ ꯀꯩꯗꯧꯔꯤ ꯀꯩꯗꯧꯔꯝꯒꯗꯧꯕ ꯃꯥꯟꯕ꯭ꯔꯥ ꯀꯔꯤ ꯊꯕꯛ ꯇꯧꯒꯗꯕ ꯃꯥꯟꯕ꯭ꯔꯥ ꯍꯥꯏꯔꯛꯑꯣ
ꯈꯪꯗꯦꯅꯦ ꯍꯧꯖꯤꯛꯁꯦꯀꯣ ꯅꯪꯁꯦ ꯈꯔꯗꯤ ꯆꯤꯟꯗꯤ ꯆꯤꯟꯕ ꯍꯧꯖꯤꯛꯁꯦ ꯃꯑꯣꯡꯁꯦ
ꯃꯑꯣꯡ ꯅꯠꯇ꯭ꯔꯤꯅꯦꯍꯦ ꯏꯕꯨꯡꯉꯣ ꯑꯁꯦꯡꯕꯤ ꯇꯧꯔꯤꯅꯦ
ꯈꯪꯗꯦꯅꯦ ꯅꯪ ꯇꯧꯔꯝꯒꯗꯧꯕ ꯊꯕꯛꯁꯤꯀꯣ ꯀꯩ ꯑꯣꯏꯔꯝꯕ ꯌꯥꯏ ꯍꯥꯏꯕ ꯀꯥꯟꯗ ꯈꯨꯟꯗꯁꯨ ꯂꯩ ꯍꯥꯏꯕ ꯈꯨꯟꯗꯁꯨ ꯂꯩ ꯍꯥꯏꯕ ꯑꯗꯨꯗꯤ
ꯌꯥꯔꯦ ꯌꯥꯔꯦ ꯈꯪꯗ꯭ꯔꯗꯤ ꯇꯣꯛꯑꯣ ꯍꯥꯏꯔꯛꯑꯒꯦ ꯈꯪꯕ ꯁꯥꯔꯒ ꯍꯥꯏꯁꯨ ꯍꯩꯕ ꯉꯝꯗꯕ
ꯆꯤꯡꯗꯁꯨ ꯂꯩ ꯍꯥꯏꯕ ꯍꯣꯏꯅꯦ ꯆꯤꯡꯗꯁꯨ ꯂꯩ ꯍꯥꯏꯕ ꯊꯕꯛꯁꯨ ꯆꯤꯜꯂꯦ ꯍꯥꯏꯕ ꯁꯤꯗꯅꯤ ꯀꯩ ꯑꯣꯏꯔꯝꯒꯦꯔꯣ ꯉꯥꯎꯔꯤꯕꯁꯦ ꯑꯩꯈꯣꯏꯅ
ꯉꯁꯥꯏ ꯑꯩꯅ ꯀꯔꯤ ꯀꯔꯤꯅꯣ ꯇꯧꯕ ꯂꯣꯏꯔꯒ ꯍꯧꯖꯤꯛꯅ ꯑꯃꯨꯛ ꯀꯩꯅꯣ ꯇꯧꯕ ꯀꯔꯤ ꯑꯥ ꯑꯩꯈꯣꯏꯒꯤ ꯌꯨꯝ ꯃꯅꯥꯛꯇ ꯅꯥꯄꯤ ꯃꯌꯥꯝ ꯍꯧꯕ ꯑꯗꯨ ꯂꯧꯊꯣꯛꯄ ꯍꯧꯖꯤꯛ ꯑꯗꯨ ꯂꯧꯊꯣꯛꯄ ꯃꯇꯝꯗ ꯏꯃꯥꯅ ꯀꯩꯅꯣ ꯑꯣ ꯍꯋꯥꯏ ꯄꯥꯥꯟꯕꯤ ꯍꯥꯏꯒꯗ꯭ꯔ ꯁꯦ ꯍ ꯀꯔꯤ ꯍꯥꯏꯕ꯭ꯔꯥ ꯈꯪꯗ꯭ꯔꯦ ꯑꯩ ꯍꯋꯥꯏ ꯑꯁꯥꯡꯕ ꯅꯠꯇꯕ ꯑꯃ ꯈꯔ ꯑꯇꯦꯟꯕ ꯀꯣꯂꯤ ꯍꯋꯥꯏꯁꯨ ꯅꯠꯇꯕ ꯀꯣꯂꯤ ꯍꯋꯥꯏ ꯈꯔ ꯃꯥꯟꯕ ꯃꯆꯨ ꯑꯉꯥꯡꯕꯔꯥ ꯑꯗꯨ ꯇꯧꯕꯗꯣ ꯑꯩꯅ ꯁꯣꯏꯔꯒ ꯃꯈꯥꯗ
ꯎꯝ
ꯃꯈꯥꯗ ꯍꯧꯔꯒ ꯂꯩꯕꯗꯣ ꯃꯊꯛꯇꯅ ꯄꯥꯟꯈ꯭ꯔꯕ ꯅꯥꯄꯤ ꯂꯧꯊꯣꯛꯄꯗ ꯍꯧꯖꯤꯛ ꯁꯣꯏꯔꯒ ꯑꯁꯤ ꯀ꯭ꯔꯕꯣ ꯑꯥ ꯍꯥ ꯍꯥ
ꯑꯗ ꯇꯣꯏꯅ ꯑꯗꯨꯝ ꯁꯨꯕ꯭ꯔꯣ ꯑꯗꯨꯝ ꯑꯌꯥꯝꯕ ꯍꯩꯗꯤ ꯍꯩꯕ꯭ꯔꯣ ꯑꯌꯥꯝꯕ ꯍꯩꯒꯟꯗꯦꯗ ꯍꯧꯖꯤꯛ ꯍꯧꯖꯤꯛꯀꯥꯟ ꯃꯤꯁꯤꯡꯁꯦ ꯍꯧꯖꯤꯛ ꯀꯥꯟ ꯅꯨꯄꯥ ꯃꯆꯥꯁꯤꯡꯁꯤ ꯅꯨꯄꯤ ꯃꯆꯥꯁꯤꯡꯁꯤ ꯑꯌꯥꯝꯕ
ꯀꯩꯗꯤ ꯅꯨꯄꯥꯅꯦ
ꯑꯗꯨꯨꯝ ꯂꯩꯗꯅ ꯍꯧꯖꯤꯛꯀꯥꯟꯒꯤ ꯑꯉꯥꯡꯁꯤꯡ ꯍꯥꯏꯕ ꯇꯥꯔꯦꯅꯦ ꯍꯩꯇꯦꯗꯤ ꯍꯥꯏꯕꯗꯤ ꯌꯥꯗꯦ ꯑꯗꯨꯕꯨ ꯖꯅꯤꯦ ꯍꯣꯏ
ꯎꯝ ꯅꯪ ꯌꯥꯎꯔꯒ ꯅꯠꯇ꯭ꯔꯣ ꯑꯉꯥꯡ ꯅꯠꯇꯦ ꯑꯉꯥꯡꯁꯤꯡ ꯅꯪ ꯌꯥꯎꯔꯒ ꯅꯠꯇ꯭ꯔꯣ
ꯑꯣꯏ ꯑꯣꯏ ꯑꯣꯏꯔꯝꯕ ꯌꯥꯏꯗꯁꯨ ꯈꯔꯗꯤ ꯍꯥꯏꯕ ꯌꯥꯕꯖꯥꯠꯅꯦ ꯑꯣꯀꯦ
ꯑꯣ ꯒ꯭ꯌꯥꯟ ꯇꯥꯔꯦ ꯑꯩ ꯒ꯭ꯌꯥꯟ ꯇꯥꯖꯔꯦ ꯏꯁ ꯀꯗꯥꯗꯒꯤ ꯁꯍꯤꯅꯣ ꯑꯌꯣ ꯌꯣ
ꯍꯥꯏꯔꯣꯅꯦ
ꯑꯁꯤꯅ ꯃꯔꯣꯝ ꯑꯃ ꯉꯥꯏꯈꯣꯍꯦ ꯅꯪꯁꯨ ꯀꯔꯤꯔ ꯉꯥꯡꯕꯩ ꯉꯥꯡꯕ ꯌꯥꯔꯦ ꯍꯥꯏꯅ ꯉꯥꯡꯕ ꯉꯥꯡꯕ ꯌꯥꯔꯦ ꯍꯥꯏꯅ ꯄꯛꯉꯥꯡ ꯉꯥꯡꯒꯅꯨ ꯍꯥꯏꯕ ꯏꯁꯩ ꯑꯃ ꯂꯩꯗꯥꯏ
ꯇꯧ ꯑꯦ ꯇꯧꯕ ꯌꯥꯏ ꯍꯥꯏꯅ ꯄꯪꯇꯧ ꯇꯧꯕꯒꯅꯨ ꯍꯥꯏꯕ꯭ꯔꯥ ꯀꯅꯣ ꯑꯣ ꯑꯗꯨꯒꯤ ꯗꯥꯏꯂꯣꯛꯇꯣ ꯑꯃꯨꯛ ꯂꯥꯛꯀꯅꯤ ꯑꯁ ꯀꯔꯤ ꯄꯥꯟꯕꯤꯅꯣ ꯒꯦ ꯍꯦ
ꯎꯝ
ꯀꯔꯤꯅꯣ ꯑꯩꯅ ꯍꯧꯒꯦ ꯇꯧꯕꯅꯦꯕ ꯑꯥ ꯑꯋꯥ ꯐꯗꯤꯒꯣꯝ ꯍꯥꯏꯕ꯭ꯔꯥ ꯑꯃ ꯁꯥ ꯃꯔꯣꯏꯗꯣ
ꯍꯣꯏ ꯍꯣꯏ ꯈꯪꯉꯦ
ꯈꯪꯕ꯭ꯔꯣ ꯑꯗꯨ ꯊꯥꯒꯦ ꯇꯧꯋꯦꯕ ꯑꯁꯤ ꯃꯅꯥꯛꯇ ꯑꯗꯨ ꯑꯦꯟꯁꯥꯡꯗ ꯍꯥꯞꯄꯁꯦ ꯌꯥꯝ ꯍꯥꯎꯋꯦꯕ ꯀꯥꯡꯁꯣꯏꯒꯨꯝꯕ ꯑꯗꯨ ꯑꯗꯨ ꯍꯥꯞꯑꯦ ꯑꯗꯨ ꯍꯥꯞꯀꯦ ꯑꯗꯨ ꯑꯥ ꯑꯗꯣ ꯊꯥꯡꯒꯦ ꯇꯧꯕꯅꯦꯕ ꯈꯪꯗꯦꯗ ꯑꯩꯌꯥ
ꯑꯗꯨ ꯅꯣꯏ ꯈꯨꯟꯒꯨꯝꯕꯗ ꯂꯩꯕꯒꯤ ꯑꯦꯛꯁꯄꯤꯔꯤꯟꯁꯁꯨ ꯈꯔ ꯍꯥꯏꯔꯛꯑꯣꯅꯦ ꯀꯃꯥꯏ ꯀꯃꯥꯏꯅ ꯇꯧꯒꯦ ꯑꯗꯨ ꯑꯗꯥ ꯀꯃꯥꯏꯅ ꯇꯧꯔꯗꯤ ꯂꯩꯕ ꯅꯨꯡꯉꯥꯏꯕ꯭ꯔꯥ ꯍꯣꯏ ꯍꯥꯏꯗꯤ ꯀꯃꯥꯏꯅ ꯇꯧꯔꯒ ꯂꯩꯕ ꯅꯨꯡꯉꯥꯏꯕ꯭ꯔꯥ ꯂꯩꯗꯅ ꯅꯨꯡꯉꯥꯏꯕ ꯃꯑꯣꯡ ꯍꯥꯏꯕ ꯂꯩꯗꯅ
ꯅꯨꯡꯉ ꯅꯨꯡꯉꯥꯏꯕ ꯃꯑꯣꯡ ꯍꯥꯏꯕꯁꯤ ꯃꯤ ꯃꯤꯒꯤꯁꯨ ꯃꯤ ꯃꯤꯒꯤ ꯃꯥꯈ ꯄꯣꯜꯂꯦ
ꯎꯝ
ꯃꯈꯜ ꯌꯥꯝꯃꯦꯗ ꯄꯨꯜꯂꯒ ꯃꯔꯨꯞ ꯃꯄꯥꯡꯁꯤꯡꯒ ꯄꯨꯜꯂꯒ ꯅꯨꯡꯉꯥꯏꯕ ꯃꯔꯨꯞ ꯃꯄꯥꯡꯁꯤꯡꯒ ꯄꯨꯜꯂꯒ ꯅꯨꯡꯉꯥꯏꯕ ꯍꯥꯏꯕ ꯑꯃ ꯑꯩ ꯑꯩꯕꯨꯗꯤ ꯃꯄꯥꯟ ꯊꯣꯛ ꯇ꯭ꯔꯦꯗ ꯃꯄꯥꯟ ꯊꯣꯛꯇ꯭ꯔꯦ ꯍꯥꯏꯕꯗꯤ ꯑꯥ ꯄ꯭ꯔꯣꯒ꯭ꯔꯥꯝ ꯀꯩꯀꯥ ꯑꯗꯨ ꯑꯗꯨꯒꯨꯝꯕ ꯂꯩꯔꯗꯤꯆꯠ ꯊꯣꯛꯑꯦ ꯅꯠꯇ꯭ꯔꯗꯤ ꯍꯧꯖꯤꯛꯇꯤ ꯑꯗꯨꯝ ꯐꯣꯟꯁꯨ ꯂꯩꯈ꯭ꯔꯕꯅꯤꯅ ꯍꯧꯖꯤꯛ ꯃꯇꯝꯗꯤ ꯃꯌꯨꯝ ꯃꯌꯨꯝꯗꯒꯤ ꯆꯠꯊꯣꯛꯇ꯭ꯔꯦ
ꯎꯝ ꯌꯨꯝꯗ ꯑꯗꯨꯝ ꯐꯣꯟ ꯐꯣꯟ ꯄꯥꯏꯔꯒ ꯑꯗꯨꯝ ꯃꯇꯝꯁꯦ ꯂꯣꯏꯕ ꯉꯝꯔꯦꯕ ꯍꯧꯖꯤꯛꯁꯦ ꯎꯝꯍꯝ
ꯑꯗꯨꯅꯤꯗ ꯆꯠꯊꯣꯛꯇ꯭ꯔꯦꯗ ꯍꯧꯖꯤꯛꯀꯥꯟꯗꯤ
ꯊꯥꯏꯅꯗꯤ ꯈꯨꯟꯒꯨꯝꯕ ꯀꯩꯀꯥ ꯆꯜꯗꯤ ꯂꯩꯗꯅ ꯍꯥꯏꯗꯤ ꯅꯨꯡꯉꯥꯏꯕ ꯃꯑꯣꯡꯗꯣ ꯐꯣꯟ ꯄꯥꯏꯔꯒ ꯒꯦꯝꯁ ꯔ ꯅꯨꯡꯉꯥꯏꯕ ꯅꯠꯇꯦꯗꯅꯀꯣ ꯑꯗꯨꯝ ꯄꯨꯜꯂꯒ ꯆꯥꯃꯤꯟꯅꯕ ꯀꯣꯏꯃꯤꯟꯅꯕ ꯀꯣ ꯍꯧꯖꯤꯛꯀꯥꯟꯗꯤ ꯑꯗꯨꯃꯥꯏꯅꯐꯥꯎ ꯇꯧ ꯇꯧꯗ꯭ꯔꯦꯗ
ꯇꯧꯗ꯭ꯔꯦꯗ ꯑꯩ ꯑꯩꯈꯣꯏ ꯑꯈꯣꯏ ꯃꯔꯨꯞꯁꯤꯡꯗꯤ ꯇꯧꯗꯤ ꯇꯧꯋꯦꯗ ꯑꯗꯨꯅ ꯀꯩꯅꯣꯒꯤ ꯃꯇꯝꯗ ꯌꯨꯝ ꯂꯣꯏꯅꯃꯛ ꯃꯤ ꯁꯨꯔꯀꯥꯟꯗ ꯍꯥꯏꯕꯗꯤ ꯗꯤꯁꯦꯝꯕꯔ ꯍꯥꯏꯁꯤꯔ ꯑꯗꯨꯒꯨꯝꯕ ꯃꯇꯝꯗꯅ ꯍꯦꯟꯅ ꯎꯝ ꯑꯗꯨ ꯃꯇꯝꯗꯅ ꯍꯦꯟꯅ ꯅꯨꯡꯉꯥꯏ ꯑꯦ ꯃꯤꯁꯤꯡꯁꯨ ꯂꯣꯏꯅ ꯂꯥꯛꯄ ꯃꯔꯨꯞ ꯃꯄꯥꯡ ꯂꯣꯏꯁꯨ ꯄꯨꯔꯒ ꯀꯔꯤ ꯆꯥꯁꯦ ꯈꯣꯠꯁꯦ ꯍꯥꯏꯔꯁꯨ ꯍꯧ ꯍꯧ ꯂꯣꯏꯅꯃꯛ ꯀꯩ ꯍꯥꯏꯁꯤꯔ ꯄꯨꯟꯕꯗꯨ ꯑꯗꯨꯅꯦꯗ ꯍꯧꯖꯤꯛꯇꯤ ꯃꯤ ꯑꯃꯅꯤ ꯑꯅꯤ ꯈꯇꯪ ꯌꯥꯝꯕ ꯅꯠꯇꯦꯗ ꯌꯥꯝ ꯈꯪꯗ꯭ꯦꯗ
ꯆꯥꯡ ꯆꯥꯡꯗꯣ ꯂꯩꯗꯅ ꯑꯗꯨꯝ ꯑꯦꯚꯔꯦꯖ ꯎꯝ
ꯌꯨꯝꯂꯛ ꯀꯌꯥꯝ ꯍꯥꯏꯅ ꯁꯤꯛꯁꯇꯤ ꯍꯨꯝꯐꯨ ꯍꯥꯏꯕ꯭ꯔꯥ ꯅꯤꯐꯨ
ꯑꯥ ꯑꯥ ꯁꯤꯛꯁꯇꯤꯒꯣ ꯈꯪꯗꯦ ꯀꯩꯅꯣꯝꯃꯗꯤ ꯍꯥꯏꯈꯤꯕꯅꯦ ꯑꯩꯁꯨ
ꯎꯝ ꯑꯗꯨꯗꯤ ꯆꯥꯡ ꯑꯃꯅꯦꯗ ꯁꯤꯛꯁꯇꯤꯒꯨꯝꯕ ꯆꯥꯡꯁꯤꯗꯤ ꯑꯗꯨꯝ ꯅꯨꯡꯉꯥꯏꯕ ꯆꯥꯡꯅꯦꯗ
ꯑꯣ ꯃꯥꯅꯦ ꯑꯗꯨꯗꯒꯤ ꯍꯦꯜꯂꯗꯤ ꯑꯃꯨꯛ ꯋꯥ ꯌꯥꯝꯕ ꯃꯤ ꯌꯥꯝ ꯋꯥ ꯌꯥꯝꯃꯦ ꯍꯥꯏꯕ꯭ꯔꯥ ꯃꯤ ꯌꯥꯝꯒ ꯊꯤ ꯌꯥꯝꯃꯦ ꯍꯥꯏꯕ꯭ꯔꯥ ꯀꯩꯅꯣꯝꯃ ꯂꯩꯕꯗꯨ
ꯊꯤ ꯌꯥꯝꯕꯅꯤ ꯆꯨꯝꯃꯦ ꯆꯨꯝꯃꯦ ꯑꯗꯨꯅ ꯍꯦꯟꯅ ꯆꯥꯡ ꯆꯞ ꯆꯩꯌꯦꯗ ꯁꯤꯛꯁꯇꯤꯒꯨꯝꯕ ꯆ ꯍꯥꯏꯕꯁꯦ
ꯎꯝ
ꯑꯗꯨ ꯅꯣꯏꯁꯦ ꯏꯝꯐꯥꯜꯗꯒꯤ ꯀꯌꯥꯃꯨꯛ ꯌꯥꯝ ꯂꯥꯞꯄ ꯖꯥꯠꯂꯣ
ꯑꯥ ꯈꯣꯢꯗꯤ
ꯂꯞꯄꯇꯤ ꯅꯇꯕ꯭ꯔ
ꯎꯝ
ꯑꯗꯨ ꯃꯩꯇꯩꯂꯣꯟ ꯉꯥꯡꯕꯗꯨꯗ ꯈꯔ ꯁꯦꯡꯅ ꯉꯥꯡꯉꯦꯕꯅꯤꯗ ꯀꯃꯥꯏꯅꯔꯣ ꯈꯪꯗꯦ ꯅꯪ ꯈꯔ ꯁꯦꯡꯅ ꯉꯥꯡꯉꯝꯕꯁꯦ ꯁꯤ ꯑꯁ ꯍꯥꯏꯗꯤ ꯑꯇꯩꯒ ꯀꯝꯄꯤꯌꯔ ꯇꯧꯔꯗꯤꯀꯣ ꯍꯣꯏ ꯈꯔꯕꯨ ꯁꯦꯡꯉꯦꯕ
ꯈꯪꯗꯦ ꯅꯪꯒ ꯉꯥꯡꯅꯕꯒꯤꯔ ꯒ꯭ꯌꯥꯟ ꯇꯥꯗ꯭ꯔꯦ ꯑꯩꯁꯨ ꯈꯪꯗ꯭ꯔꯦ ꯏꯃꯥꯟꯅꯕꯤ ꯌꯥꯝ ꯂꯩꯌꯦ ꯑꯗꯨꯒꯤ ꯑꯣꯏꯔꯝꯒꯅꯤ ꯍꯟꯗꯛꯇꯤ ꯆꯍꯤ ꯑꯃ ꯍꯦꯜꯂꯦ ꯑꯩ ꯉꯥꯡꯗꯕ ꯆꯍꯤ ꯑꯃ ꯍꯦꯟꯂꯦ
ꯑꯗꯨꯗꯤ ꯅꯪ ꯈꯨꯟꯗ ꯂꯩꯕ ꯀꯨꯏꯈ꯭ꯔꯦ ꯑꯗꯨꯗꯤ
ꯑꯣ ꯅꯠꯇꯦ ꯃꯄꯥꯟꯗ ꯂꯩꯕ
ꯃꯄꯥꯟꯗ ꯂꯩꯕ ꯑꯆꯥꯁꯥ ꯍꯧꯖꯤꯛ ꯍꯧꯖꯤꯛꯀꯥꯟꯗꯤ ꯈꯨꯟꯗ ꯑꯗꯨꯝ ꯂꯩꯒꯗꯧꯕ꯭ꯔꯥ ꯃꯄꯥꯟꯃꯨꯛ
ꯑꯣ ꯈꯨꯟꯗ ꯂꯩꯒꯅꯤ
ꯈꯨꯟꯗ ꯑꯗꯨꯝ ꯂꯩꯅꯤ
ꯑꯥ ꯚꯦꯂꯤꯗ ꯏꯃꯥꯟꯅꯕꯤ ꯌꯥꯝ ꯂꯩꯕꯅꯦ ꯑꯗꯨꯗ ꯑꯗꯨꯒꯤ ꯑꯥ ꯀꯨꯏ ꯈꯔꯦ ꯎꯅꯗꯕ ꯑꯦ ꯅꯍꯥꯟꯃꯨꯛꯇꯤ ꯎꯅꯩꯗ ꯑꯩ ꯍꯦꯛ ꯊꯣꯛꯂꯛꯄꯀꯥꯟꯗ
ꯎꯝ ꯍꯨꯝ ꯑꯗꯨ ꯃꯄꯥꯟꯗꯗꯤ ꯀꯩꯗꯧꯔ ꯂꯩꯕ꯭ꯔꯥ ꯀꯔꯤ ꯇꯝꯕꯒꯤꯔ ꯅꯠꯇꯕꯤꯅ
ꯑꯉꯥꯡꯁꯤꯡ ꯇꯝꯕ ꯑꯉꯥꯡꯁꯤꯡꯕꯨ ꯇꯝꯍꯟꯕ
ꯅꯪꯅ ꯀꯅꯥꯅꯥ ꯀꯃꯥꯏꯅ
ꯑꯦ ꯁ꯭ꯀꯨꯜꯗ ꯁ꯭ꯀꯨꯜꯗ ꯊꯕꯛ ꯇꯧꯕ ꯁ꯭ꯀꯨꯜꯗ ꯊꯕꯛ ꯇꯧꯕ ꯒ꯭ꯌꯥꯟ ꯇꯥꯗ꯭ꯔꯤꯅꯦ ꯅꯪꯁꯨ
ꯑꯣ ꯅꯪꯁꯦ ꯑꯁꯥꯁꯥ ꯁ꯭ꯀꯨꯜꯗ ꯊꯕꯛ ꯇꯧꯕ ꯑꯣꯈꯦ
ꯎꯝ
ꯌꯥꯢꯌꯦ ꯑꯗꯨ ꯃꯄꯥꯟꯗ ꯍꯥꯏꯌꯣꯀꯣ ꯃꯅꯤꯄꯨꯔꯗ ꯅꯠꯇꯕ ꯀꯦ
ꯍꯥꯟꯅꯗꯤ ꯑꯩꯈꯣꯏ ꯑꯦ ꯍꯥꯟꯅꯗꯤ ꯇꯧꯔꯝꯕ ꯑꯁꯤꯗ ꯑꯗꯨ ꯀꯣꯟ ꯑꯩꯒꯤ ꯀꯩ ꯀꯩꯅꯣ ꯇꯝꯕ ꯂꯣꯏꯔꯒ ꯑꯃꯨꯛ ꯊꯣꯛꯄ
ꯎꯝ ꯍꯨꯝ ꯑꯗꯨ ꯃꯨꯛ ꯃꯨꯊꯣꯛꯑꯔꯣꯏ
ꯊꯣꯛꯑꯔꯣꯏ ꯌꯨꯝꯗ ꯂꯩꯈ꯭ꯔꯒꯦ
ꯍꯥꯏ ꯑꯁ ꯀꯩꯗꯧꯕꯩꯅꯣꯅꯦ ꯌꯨꯝꯗ ꯉꯟꯅ ꯂꯩꯌꯨ ꯌꯥꯕ꯭ꯔꯣꯅꯦ
ꯉꯟꯅ ꯌꯨꯝꯗ ꯂꯩꯕ ꯌꯥꯕ꯭ꯔꯣꯅꯦꯗꯣ
ꯑꯥ ꯌꯨꯝ ꯁꯪꯅꯕ ꯃꯤ ꯂꯩꯇꯦ ꯑꯗꯨꯒꯤ ꯑꯩ ꯑꯣꯏꯅ ꯁꯪꯉꯒꯦ
ꯎꯝ ꯍꯝ